ꯇꯥꯕ꯭ꯔꯣ
ꯇꯥꯏꯌꯦ ꯇꯥꯏꯌꯦ ꯀꯩꯗꯧꯔꯝꯃꯤꯅꯣ
ꯐꯝꯔꯒ ꯂꯩꯕꯅꯦ ꯅꯪꯗꯤ
ꯑꯩꯁꯨ ꯐꯝꯃꯒ ꯂꯩꯌꯦ
ꯑꯦ ꯐꯔꯦ ꯑꯗꯨꯗꯤ ꯑ ꯆꯥꯛꯇꯤ ꯆꯥꯔꯕ꯭ꯔꯥ
ꯆꯥꯛ ꯆꯥꯗ꯭ꯔꯤ ꯆꯥꯛ ꯊꯥꯡꯒꯠꯂꯒ ꯂꯩꯌꯦ ꯍꯧꯖꯤꯛ
ꯑꯣ
ꯅꯪꯗꯤ ꯆꯥꯔꯕꯣ
ꯆꯥꯗ꯭ꯔꯤꯌꯦ ꯊꯣꯡꯗ꯭ꯔꯤꯌꯦ
ꯀꯔꯤ ꯌꯦꯟꯁꯥꯡ ꯊꯣꯡꯗꯣꯏꯅꯣ
ꯈꯪꯗ꯭ꯔꯦ ꯀꯔꯤ ꯏꯟꯁꯥꯡ ꯊꯣꯡꯗꯣꯏꯔꯥ ꯈꯪꯗꯦ ꯑꯩꯁꯨ ꯅꯪꯗꯤ ꯀ꯭ꯔꯔꯤ ꯏꯟꯁꯥꯡ ꯊꯣꯡꯕ꯭ꯔꯥ
ꯑꯩꯁꯨ ꯆꯞ ꯃꯥꯟꯅꯩ ꯀꯔꯤ ꯌꯦꯦꯟꯖꯥꯡ ꯊꯣꯡꯁꯤꯦꯔꯅ ꯈꯜꯂꯒ ꯂꯩꯔꯝꯃꯤꯅꯦ ꯍꯧꯖꯤꯛ
ꯆꯥꯅꯤꯡꯕ ꯌꯦꯟꯁꯥꯡꯁꯨ ꯂꯩꯇꯦ
ꯑ ꯌꯦꯟ ꯌꯦꯟ ꯆꯥꯔꯣ ꯀꯩꯅꯣ
ꯎꯝ ꯍꯣꯔꯦꯟ ꯌꯦꯟ ꯊꯣꯡꯉꯝꯕ ꯗꯨꯀꯥꯟꯗ ꯂꯧ ꯕ ꯊꯕꯛ ꯂꯣꯢꯔ ꯂꯧꯕ ꯆꯠꯀꯦ
ꯑꯗꯨꯒ ꯐꯖꯅ ꯆꯥꯔꯣ ꯍꯣꯔꯦꯟ ꯕꯣꯜ ꯌꯦꯡꯗꯣꯏꯔꯥ ꯀꯃꯥꯏ ꯇꯧꯗꯣꯏꯔꯥ ꯅꯪꯗꯤ ꯍꯣꯔꯦꯟꯁꯦ
ꯑꯥꯎ
ꯅꯪꯁꯦ ꯕꯣꯜ ꯌꯦꯡꯗꯣꯏꯔꯥ ꯀꯃꯥꯏ ꯇꯧꯗꯣꯏꯔꯥ
ꯌꯦꯡ ꯌꯦꯡꯉꯣꯢꯌꯦ ꯑꯩ ꯕꯣꯜ ꯌꯦꯡ ꯌꯦꯡꯗꯤꯌꯦ
ꯑꯣ ꯇꯨꯝꯅꯤꯡ ꯇꯨꯝ ꯇꯨꯝꯅꯤꯡ ꯇꯨꯝꯅꯤꯡꯕꯅ ꯌꯦꯡꯗ꯭ꯔꯦ
ꯑꯥꯎ ꯇꯨꯝꯅꯤꯡꯕꯅ ꯍꯦꯛꯇ ꯉꯝꯒꯤꯕꯀꯣ
ꯑꯣ ꯅꯪ ꯊꯕꯛ ꯇꯧꯕ꯭ꯔ
ꯊꯕꯛꯁꯦ ꯎꯝ ꯒ꯭ꯌꯥꯁ ꯑꯣꯐꯤꯁꯇ ꯂꯩꯌꯦ ꯑꯩ ꯒ꯭ꯌꯥꯁ ꯑꯣꯐꯤꯁꯇ ꯊꯕꯛ ꯇꯧꯋꯦ
ꯑ ꯑꯗꯨꯗꯤ ꯌꯥꯝ ꯐꯕ ꯃꯤꯅꯤ ꯀꯣ ꯃꯥꯗꯤ ꯃꯤꯗꯤ ꯑꯍꯝ ꯉꯁꯤꯗꯤ ꯉꯁꯤꯁꯨ ꯆꯠꯄ꯭ꯔꯥ ꯑꯍꯍ
ꯅꯨꯡ ꯅꯨꯡꯇꯤ ꯆꯠꯂꯦ ꯁꯟꯗꯦꯗ ꯈꯛꯇꯪ ꯁꯨꯇꯤ ꯄꯤꯕꯀꯣ
ꯑꯣ ꯌꯨꯝꯗ ꯂꯩꯕ꯭ꯔ ꯑꯗꯨꯒ ꯇꯝ ꯇꯝꯗ ꯂꯩꯕ꯭ꯔ
ꯏꯝꯐꯥꯜꯗ ꯂꯩꯌꯦ
ꯑꯣ
ꯅꯪꯗꯤ ꯈꯨꯟꯗꯔ ꯏꯝꯐꯥꯜꯗꯔ ꯀꯗꯥꯏꯗꯔ
ꯆꯞ ꯃꯥꯟꯅꯩꯌꯦ ꯍꯥꯏꯕꯅꯤ
ꯑꯣ
ꯑꯗꯨꯗꯤ ꯅꯪꯗꯤ ꯀꯣꯂꯦꯖ ꯇꯝꯕ ꯂꯣꯏꯔ ꯇꯥꯛꯑꯣ ꯑꯩ ꯍꯥꯏꯕꯤꯒꯦ ꯑꯗꯨꯗꯤ ꯑꯗꯨꯗꯤ ꯅꯪ ꯀꯣꯂꯦꯖ ꯇꯝꯕ ꯂꯣꯏꯔꯅꯤꯀꯣ
ꯀꯣꯂꯦꯖ ꯂꯣꯏꯔꯦ ꯇꯨ ꯊꯥꯎꯖꯟ ꯇ꯭ꯋꯦꯟꯇꯤ ꯐꯣꯔꯗ ꯒ꯭ꯔꯦꯖꯨꯋꯦꯁꯟ ꯂꯣꯏꯕ ꯑꯗꯨꯒ ꯍꯟꯗꯛ ꯃꯁꯇꯔ ꯇꯝꯁꯤꯔꯥꯅ ꯈꯟꯕꯀꯣ
ꯑꯥꯏ ꯑꯩꯁꯇꯨꯗꯤ ꯗꯨꯗꯤ ꯅꯨꯄꯤ ꯑꯍꯟ ꯃꯥꯟꯂꯦꯀꯣ
ꯀꯅꯥ ꯍꯥꯏꯕ
ꯅꯪ ꯅꯨꯄꯤ ꯑꯍꯟ ꯃꯥꯜꯂꯦ ꯑꯗꯨꯗꯤ
ꯅꯨꯄꯤ
ꯑꯍꯍ
ꯅꯨꯃꯤ ꯑꯍꯟ ꯑꯌꯦ ꯅꯪ ꯅꯪ ꯇꯨ ꯊꯥꯎꯖꯟ ꯀꯌꯥꯗ ꯄꯣꯛꯀꯦ
ꯁꯤꯛꯁ
ꯍꯩꯃꯥ ꯑꯉꯥꯡꯅꯦ ꯑꯗꯨꯗꯤ
ꯑꯗꯨ ꯑꯗꯨꯒꯤꯅꯦ ꯑ ꯑꯗꯨꯒꯤꯅꯦ ꯑꯩ ꯍꯥꯏꯕꯗ ꯑꯗꯨꯃꯥꯏ ꯑꯗꯨꯃꯥꯏ ꯑꯥ ꯍꯧꯖꯤꯛ ꯍꯧꯖꯤꯛ ꯀꯥꯏ ꯍꯣꯏ ꯍꯖꯤꯛꯁꯦ ꯑꯩ ꯍꯥꯏꯕꯤꯒꯦ ꯇꯥꯎꯑꯣ ꯑꯩ ꯍꯖꯤꯛꯁꯦ ꯑꯩ ꯍꯥꯏꯕꯤꯒꯦ ꯐꯖꯅ ꯇꯥꯎꯑꯣꯀꯣ ꯎꯝ ꯑꯩꯁꯦ ꯑ ꯑꯩꯁꯦ ꯍꯧꯖꯤꯛ ꯑ ꯑ ꯀꯣꯂꯦꯖ ꯀꯔꯦꯁꯄꯣꯟꯗꯦꯟ ꯊꯝꯃꯒ ꯊꯕꯛ ꯇꯧꯕꯅꯦ ꯑꯩꯗꯤ ꯍꯧꯖꯤꯛ
ꯑꯣ ꯑꯣ ꯑꯣ ꯌꯥꯝ ꯐꯩꯌꯦꯅꯦ ꯑꯗꯨꯁꯨ
ꯐꯩꯗꯦꯗ ꯀꯔꯤ ꯐꯩ
ꯌꯥꯝ ꯐꯩ ꯌꯥꯝ ꯐꯩꯗꯦꯗ ꯍꯥꯏꯌꯦ ꯑꯃꯨꯛ
ꯅꯅꯤꯡꯉꯤꯗ ꯀꯔꯤ ꯀꯔꯝꯕ ꯀꯣꯂꯦꯁꯇ ꯀꯥꯒꯦ
ꯎꯝ
ꯑꯣ ꯁꯤꯒꯤ ꯀꯩꯅꯣꯗꯣ ꯄꯦꯂꯦꯁ ꯀꯝꯄꯥꯎꯟꯒꯤꯗꯣ
ꯑꯥ
ꯑꯣ ꯑꯥꯔꯠꯁꯅ ꯑꯥꯔꯠꯁ ꯑꯣꯏꯗꯣꯏꯅꯦꯀꯣ
ꯑ
ꯑꯔꯠꯁ ꯀꯔꯝꯕ ꯀꯔꯝꯕ ꯁꯕꯖꯦꯛꯇ
ꯑ ꯄꯣꯂꯤꯇꯤꯀꯦꯜ ꯁꯥꯏꯟꯁ
ꯑꯣ ꯑꯣ ꯑꯣ ꯑꯣ ꯑꯣ ꯌꯥꯝ ꯐꯩꯌꯦ ꯏꯅꯥꯎ ꯅꯨꯨꯄꯥꯁꯨ ꯀꯩꯅꯣ ꯍꯟꯗꯛ ꯃꯥ ꯃꯣꯗꯔꯟꯗ ꯇꯝꯕꯅꯦꯕꯀꯣ
ꯑꯣ
ꯑꯗꯨꯒ ꯃꯥꯁꯨ ꯄꯣꯂꯤꯇꯤꯀꯦꯜ ꯁꯥꯏꯟꯁꯇꯣ ꯃꯦꯖꯔ ꯁꯕꯖꯦꯛ ꯑꯣꯏꯅ ꯍꯥꯞꯄꯦ
ꯑꯥ
ꯄꯥꯅꯤ ꯆꯞ ꯃꯥꯟꯅꯔꯦꯅꯦ ꯏꯅꯥꯎꯅꯨꯄꯥꯅꯦ ꯅꯪꯁꯨ
ꯎꯝ ꯍꯥꯏꯗꯤ ꯅꯅꯥꯎꯅꯨꯄ ꯇꯧ꯭ꯔꯣꯏ
ꯑꯁ
ꯅꯪ ꯅ ꯇꯣꯝꯗ ꯂꯩꯕ꯭ꯔꯥ ꯔꯦꯟꯗ ꯂꯩꯕ꯭ꯔꯥ ꯍꯣꯁꯇꯦꯜꯗ ꯂꯩꯕ꯭ꯔꯥ
ꯑꯩꯒꯤ ꯐꯥꯁ ꯐꯨꯗ ꯐꯥꯁ ꯐꯨꯗ ꯑꯗꯨꯝ ꯀꯦꯟꯇꯤꯟꯗ ꯑꯗꯨꯝ ꯂꯩꯕꯅꯦ ꯑꯩꯗꯤ
ꯑꯣꯀꯦ ꯀꯔꯝꯕ ꯐꯥꯁ ꯐꯨꯗꯠꯇꯅꯣ
ꯎ ꯀꯔꯝꯕ ꯍꯥꯏꯕꯗꯤ
ꯍꯥꯏꯗꯤ ꯅꯪꯅ ꯐꯥꯁ ꯐꯨꯗ ꯂꯩꯌꯦ ꯍꯥꯏꯕꯗꯣ ꯖꯒꯥ ꯑꯦꯔꯤꯌꯥꯗꯣ ꯀꯗꯥꯏ ꯋꯥꯏꯗꯅꯣ ꯍꯥꯏꯕ
ꯎꯝ ꯑꯗꯣ ꯑꯁ ꯒꯌꯥꯟ ꯇꯥꯕ꯭ꯔꯥ ꯑꯩ ꯑꯩ ꯑꯩ ꯇꯧ ꯑꯩ ꯇꯧꯕꯁꯦ
ꯍꯣꯏ ꯍꯣꯏ ꯇꯥꯏꯌꯦ ꯇꯥꯏꯌꯦ
ꯍꯟꯅꯤꯡꯗꯔꯦ
ꯑꯩꯅ ꯍꯥꯏꯕꯗꯤꯅꯦ ꯅꯪꯅ ꯍꯧꯖꯤꯛ ꯐꯥꯁ ꯐꯨꯗꯠꯇ ꯂꯩꯌꯦ ꯍꯥꯏꯕꯗꯣ ꯃꯐꯝ ꯀꯗꯥꯏꯗꯅꯣ ꯍꯪꯕꯅꯤꯗ ꯐꯥꯁ ꯐꯨꯗꯀꯤ ꯍꯣꯇꯦꯜ ꯃꯃꯤꯡꯒꯨꯝꯕ ꯂꯩꯌꯦꯗꯅ ꯑ
ꯑ ꯆꯗ ꯂꯥꯛ ꯑꯣ
ꯆꯥꯕ ꯂꯥꯛꯀꯦ ꯑꯗꯨꯒꯤꯅꯦ ꯑꯩꯅ ꯅꯪꯉꯣꯟꯗ ꯍꯪꯉꯤꯁꯦ
ꯑꯦ ꯑꯩꯈꯣꯏꯒꯤ ꯑꯩꯈꯣꯏꯒꯤ ꯀꯦꯟꯇꯤꯟꯒꯤ ꯃꯤꯡꯅꯦ ꯑꯗꯣ
ꯅꯪ ꯑꯣ ꯑꯣ ꯑꯣ ꯑꯣ ꯑꯩꯗꯤ ꯅꯠꯇꯦ ꯑꯩꯅ ꯑꯩꯅ ꯈꯟꯕꯗꯤ ꯗꯤꯅꯦ
ꯎꯝ
ꯂꯩ ꯕꯖꯥꯔꯗ ꯀꯥꯐꯦꯒꯨꯝꯕ ꯔꯦꯁꯇꯨꯔꯦꯟꯒꯨꯝꯕꯗꯨꯗ ꯑꯣꯏꯕ꯭ꯔꯅ ꯈꯟꯕ
ꯅꯠꯇꯦ ꯅꯅꯥꯠꯇꯦ ꯎꯝ ꯍ ꯉꯁꯤ ꯅꯣꯏ ꯅꯪꯒꯤ ꯂꯩꯐꯝꯗꯨꯁꯨ ꯅꯣꯡ ꯆꯨꯕ꯭ꯔꯥ ꯀꯃꯥꯏꯅ ꯇꯧꯕ꯭ꯔꯥ
ꯎꯝ ꯅꯣꯡ ꯇꯥꯏꯌꯦ ꯉꯁ ꯉꯁꯥꯏ ꯑꯌꯨꯛ ꯑꯥ ꯅꯣꯏꯗꯁꯨ ꯇꯥꯕ꯭ꯔꯥ
ꯎꯝ ꯑꯍꯣꯏ ꯑ ꯍꯣꯏ ꯑꯩꯉꯣꯟ ꯑꯩꯈꯣꯏ ꯑꯩꯈꯣꯏꯒꯤ ꯂꯩꯐꯝꯗꯁꯨ ꯇꯥꯏ ꯍꯣꯏ ꯍꯧꯖꯤꯛꯗꯤ ꯍꯧꯖꯤꯛꯇꯤ ꯀꯃꯥꯏꯅ ꯇꯧꯔꯦ ꯅꯪ ꯅꯣꯏꯒꯤ ꯂꯩꯐꯝꯗ ꯅꯣꯡ
ꯍꯧꯖꯤꯛꯇꯤ ꯅꯣꯡ ꯍꯧꯖꯤꯛꯇꯤ ꯆꯨꯗ꯭ꯔꯦꯗ ꯅꯣꯡ ꯑꯗꯨꯝ ꯀꯔꯤ ꯍꯥꯏꯁꯤꯔꯥ ꯌꯥꯝ ꯋꯦꯗꯔꯁꯦ ꯌꯥꯝ ꯐꯩꯌꯦ ꯍꯥꯏꯕ ꯇꯥꯔꯦ
ꯑꯣ ꯌꯥꯝ ꯐꯩꯌꯦ
ꯎꯝ
ꯑꯩꯈꯣꯏꯒꯤꯦꯂꯤ ꯂꯤꯐꯥꯝꯃꯤꯁꯨ ꯑꯗꯨꯝ ꯐꯩꯌꯦ
ꯎꯝ
ꯑꯌꯨꯛꯇꯗꯤ ꯅꯣꯡ ꯈꯔ ꯆꯨꯏꯦ ꯑꯗꯨꯒ ꯑꯗꯨꯝ ꯌꯥꯔꯦ ꯅꯪ ꯅꯪꯒꯤ ꯂꯩꯐꯝꯗꯨꯗ ꯑꯗꯨꯝ ꯑꯗꯨꯝ ꯑꯗꯨꯝ ꯂꯩꯕ ꯌꯥ ꯅꯨꯡꯉꯥꯏꯕ꯭ꯔꯥ
ꯅꯨꯡꯉꯥꯏꯌꯦ
ꯌꯥꯝ ꯅꯨꯉꯥꯏꯌ
ꯑ
ꯑꯣ ꯐꯚꯥꯏ ꯑꯗꯣ ꯅꯍ ꯍꯧꯖꯤꯛ ꯍꯧꯖꯤꯛꯀꯥꯟꯒꯤ ꯋꯥꯔꯜ ꯀꯞꯁꯦ ꯅꯪ ꯀꯔꯤ ꯇꯤꯝ ꯁꯞꯄꯣꯔꯠ ꯇꯧꯕ꯭ꯔꯥ
ꯑꯩꯁꯦ ꯐꯨꯠꯕꯣꯜ ꯌꯦꯡꯅꯕꯒꯤ ꯀꯔꯝꯕ ꯇꯤꯝꯗꯣ ꯁꯞꯄꯣꯔꯠ ꯇꯧꯁꯤꯔꯥ ꯍꯥꯏꯕ ꯈꯪꯗꯦꯕꯀꯣ ꯑꯗꯨꯒ ꯀꯅꯥꯗ ꯇꯧꯁꯤꯔꯥ
ꯈꯪꯗ꯭ꯔꯤ ꯑꯩ ꯑꯩ ꯁꯄꯣꯔꯠ ꯑꯩ ꯁꯞꯄꯣꯔꯠ ꯇꯧꯕ ꯇꯤꯝꯁꯨ ꯁꯤꯔꯦ ꯑꯩ ꯅꯨꯡꯉꯥꯏꯇꯦ ꯎꯝ ꯑꯩ ꯄꯣꯔꯇꯨꯒꯁ ꯄꯇꯥꯎ ꯀꯥꯟꯗ ꯌꯥꯃ ꯅꯨꯡꯉꯥꯏꯗꯤꯌꯦ ꯌꯥꯝ ꯅꯨꯡꯉꯥꯏꯇꯦ
ꯅꯨꯡꯉꯥꯏꯇꯌꯦ ꯀꯃꯥꯏꯅ ꯇꯧꯁꯤꯦꯔ ꯑꯩꯗꯤ ꯐ꯭ꯔꯦꯟ ꯁꯞꯄꯣꯔꯠ ꯇꯧꯋꯦ ꯑꯥ
ꯑꯥ ꯃꯣꯏ ꯉꯝꯒꯅꯤ ꯑꯩꯒꯤ ꯋꯥꯈꯜꯗꯗꯤ
ꯉꯝꯕ ꯑꯣꯏꯖꯔꯁꯅꯨꯀꯣ
ꯑꯥ ꯑꯣꯏꯖꯁꯅ
ꯎ
ꯃꯣꯏꯒꯤꯁꯦ ꯄ꯭ꯂꯦꯖꯁꯨ ꯌꯥꯝ ꯐꯩꯌꯦ ꯑꯗꯨꯒ ꯄ꯭ꯂꯦꯌꯔ ꯏꯁꯇꯥꯔ ꯄ꯭ꯂꯦꯌꯔꯁꯨ ꯌꯥꯝꯃꯦ
ꯎꯝ ꯍꯧꯖꯤꯛꯇꯤ ꯔꯣꯅꯥꯜꯗꯣꯁꯨ ꯂꯣꯏꯈ꯭ꯔꯦ ꯑꯗꯨꯒ ꯅꯤꯃꯔꯁꯨ ꯊꯣꯛꯈ꯭ꯔꯦ ꯍꯧꯖꯤꯛ ꯂꯩꯍꯧꯔꯤꯕ ꯁꯦ ꯃꯦꯁꯤꯒ ꯑꯇꯣꯞꯄ ꯕꯥꯄꯦ ꯂꯩꯔꯦ ꯑꯗꯨꯒ ꯀꯔꯤ ꯂꯩꯔꯤ ꯄꯦꯗ꯭ꯔꯤꯒꯨꯝꯕ ꯑꯗꯨꯏ ꯈꯛꯇ ꯉꯥꯏꯔꯦ ꯅꯠꯇ꯭ꯔꯥ
ꯍꯂ ꯍꯂꯦꯟꯁ ꯂꯩꯌꯦ ꯎꯝ
ꯁꯤꯒꯤ ꯃꯔꯛꯇ ꯀꯅꯥ ꯁꯄꯣꯔꯠ ꯇꯧꯗꯣꯏꯅꯣ ꯅꯪꯗꯤ
ꯑꯩꯗꯤ ꯑꯩꯁꯨ ꯈꯪꯉꯗ ꯀꯔꯝꯕ ꯁꯄꯣꯠ ꯇꯧꯁꯤꯔꯥ ꯈꯟꯗ꯭ꯔꯦ ꯑꯩꯁꯨ ꯍꯧꯖꯤꯛꯇꯤ ꯍꯧꯖꯤꯛꯗꯤ ꯑꯥ ꯃꯦꯁꯤ ꯃꯦꯁꯤ ꯑꯗꯨꯝ ꯁꯞꯄꯣꯠ ꯇꯧꯔꯒꯦ
ꯑꯣꯀꯦ ꯃꯦꯁꯤ ꯁꯞꯄꯣꯔꯠ ꯇꯧꯒꯦ ꯍꯥꯏꯕꯀꯣ
ꯑ ꯃꯥꯁꯨ ꯌꯥꯝ ꯅꯨꯡꯁꯤꯕꯅꯦ ꯀꯩꯅꯣ
ꯎꯝ ꯑꯁꯦꯡꯕ ꯌꯥꯝ ꯅꯨꯡꯁꯤꯌꯦ
ꯑꯗꯨꯒ ꯉꯔꯥꯡ ꯉꯔꯥꯡ ꯅꯪꯁꯦ ꯇꯨꯝꯕꯁꯦ ꯄꯨꯡ ꯀꯌꯥ ꯀꯌꯥꯗ ꯇꯨꯝꯕ꯭ꯔꯥ
ꯑꯩꯁꯦ ꯄꯨꯡ ꯏꯂꯚꯦꯟ ꯇꯥꯈ꯭ꯔꯗꯤ ꯑꯗꯨꯝ ꯇꯨꯝꯈ꯭ꯔꯅꯤ
ꯑꯣꯥꯏ ꯉꯟꯅ ꯇꯨꯝꯝꯈꯣ ꯑꯗꯨꯗꯤ ꯌꯥꯝ ꯐꯩꯌꯦ ꯌꯥꯝ ꯌꯥꯝ ꯐꯩꯌꯦ ꯅꯪꯁꯦ ꯑꯩꯈꯣꯏꯗꯤ ꯍꯧꯖꯤꯛꯀꯥꯟꯗꯤ ꯋꯥꯔꯜ ꯀꯞ ꯂꯩꯕꯅ ꯊꯦꯡꯅ ꯇꯨꯝꯃꯦ
ꯎꯝ ꯊꯦꯡꯅ ꯊꯦꯡꯅ ꯇꯨꯝꯒꯨꯅ ꯌꯥꯝ ꯐꯠꯇꯕꯅꯦꯕꯀꯣ
ꯎꯝ ꯍꯧꯖꯤꯛ ꯑꯗꯨꯁꯨ ꯋꫪꯥꯜ ꯀꯕ ꯌꯦꯡꯅꯤꯡꯉꯦ ꯑꯗꯨꯁꯨ ꯇꯨꯝꯅꯗꯤꯕꯨ ꯀ ꯌꯦꯡꯕ ꯌꯥꯔꯣꯏ
ꯍꯣꯏ
ꯀꯞ ꯂꯩꯗ꯭ꯔꯗꯤ ꯑ ꯉꯟꯅ ꯇꯨꯝꯒꯅꯤ
ꯑ ꯋꯥꯔꯜ ꯀꯞ ꯂꯩꯇꯕ ꯀꯥꯟꯗ ꯄꯨꯡ ꯀꯌꯥꯗ ꯇꯨꯝꯒꯦ ꯅꯪꯗꯤ
ꯄꯨꯡ ꯄꯨꯡ ꯑꯦꯂꯦꯚꯦꯟꯗ ꯄꯨꯡ
ꯅꯪꯁꯨ ꯑꯗꯨꯗꯤ ꯉꯟꯅ ꯇꯨꯝꯃꯤꯀꯣ ꯋꯥꯔꯜ ꯀꯞ ꯂꯩꯇ꯭ꯔꯗꯤ
ꯎꯝ ꯍꯧꯖꯤꯛꯇꯤ ꯑꯁ ꯍꯧꯖꯤꯗꯤ ꯊꯦꯡꯅ ꯊꯦꯡꯅ ꯇꯃꯦ
ꯎꯝ ꯉꯁꯤ ꯉꯁꯤ ꯑꯔꯖꯦꯟꯇꯤꯅꯥ ꯁꯅꯥ ꯐꯪꯒꯅꯤꯗꯅ
ꯎꯝ ꯉ ꯁꯅꯥꯒꯅꯤ
ꯎꯝ ꯑꯗꯨꯁꯨ ꯌꯦꯡꯗꯣꯏꯔꯣ
ꯌꯦꯡꯒꯅꯤ ꯍꯣꯏ ꯑꯩꯗꯤ ꯁꯄꯣꯔ ꯑꯩꯗꯤ ꯏꯁꯄꯣꯔꯠꯗ ꯏꯟꯇꯔꯦꯁ ꯂꯩꯌꯦ
ꯑꯣ ꯌꯥꯝ ꯐꯩꯌꯦ ꯑꯗꯨꯗꯤ
ꯌꯥꯝ ꯐꯩꯕꯅꯦ ꯑꯩꯗꯤ ꯎꯝ ꯌꯥꯝ ꯌꯥꯝ ꯐꯥꯏ ꯏꯗꯤ ꯑꯝꯐꯥꯕꯅꯦ ꯍꯥꯏꯩ ꯄꯅꯦ ꯍꯌꯦ ꯉꯁꯤꯁꯨ ꯉꯁꯤꯁꯨ ꯑ ꯉꯟꯅ ꯇꯨꯝꯗꯣꯏꯔꯅ
ꯉꯟꯅꯦ ꯊꯕꯛ ꯊꯕꯛꯇꯒꯤ ꯋꯥꯕꯀꯣ
ꯑꯣ ꯑꯁ ꯅꯨꯡ ꯊꯕꯛ ꯌꯥꯝ ꯇꯧꯕ ꯅꯨꯄꯤ ꯃꯥꯅꯩꯀꯣ ꯌꯥꯝ ꯐꯕꯝ ꯅꯨꯄꯤ ꯃꯥꯂꯦ
ꯐꯕꯅꯦ ꯐꯕꯅꯦ
ꯁꯃ꯭ꯔꯥ ꯑꯦ ꯁꯅꯤ ꯀꯦꯔꯦ
ꯅꯠꯅꯤꯡꯉꯦꯗ ꯀꯅꯥꯅ ꯆ ꯊꯣꯡꯗꯣꯏꯅꯣ ꯅꯪ ꯊꯣꯡꯗꯣꯏꯔ
ꯈꯪꯗ꯭ꯔꯦ ꯑꯩꯗꯤ ꯊꯕꯛ ꯂꯩꯕꯅ ꯈꯪꯗꯦ ꯀꯅꯥꯅꯣ ꯈꯪꯗꯣꯏꯔ ꯑꯩꯒꯤ ꯑꯩ ꯑꯩꯁꯦ
ꯎꯝ
ꯑꯩꯁꯦ ꯑꯥ ꯑꯥ ꯃꯤ ꯑꯍꯨꯝ ꯂꯩꯀꯣ ꯑꯩꯈꯣꯏ ꯂꯩꯐꯝꯗ
ꯑꯣ ꯑꯣ ꯑꯣ
ꯑꯩꯈꯣꯏꯗꯤ ꯑꯩꯈꯣꯏꯗꯤ ꯀꯦꯟꯇꯤꯟꯗ ꯑꯗꯨꯝ ꯑꯗꯨꯝ ꯂꯩꯕꯅꯦ ꯑꯩꯈꯣꯏꯗꯤ ꯑꯗꯣ ꯉꯁꯤꯗꯤ ꯀꯅꯥꯅ ꯆꯥꯛ ꯊꯣꯡꯗꯣꯏꯔꯥ ꯈꯪꯗ꯭ꯔꯤꯌꯦ ꯑꯥ ꯑꯩꯈꯣꯏꯂ ꯊꯣꯡ ꯊꯣꯡ ꯈꯪꯗꯦ ꯊꯣꯡꯅꯤꯡꯉꯗꯤ ꯊꯣꯡꯅꯤ ꯍꯣꯏ ꯑꯗꯣ ꯑꯩꯈꯣꯏ ꯑꯩꯈꯣꯏ ꯂꯩꯕꯁꯦ ꯑꯩꯈꯣꯏ ꯃꯤ ꯑꯍꯨꯝ ꯂꯩꯀꯣ ꯃꯤ ꯂꯩꯦ ꯑꯗ ꯑꯥ ꯑꯃꯅꯥ ꯑꯃꯅ ꯑꯩꯒꯤ ꯑꯥ ꯏꯌꯥꯝꯕ
ꯑꯥ
ꯑꯗꯨꯒ ꯑꯃꯅ ꯏꯃꯥꯟꯅꯕ ꯑꯗꯨꯒ ꯑꯩ ꯑꯩꯈꯣꯏ ꯑꯍꯨꯝ ꯂꯩꯔꯅꯤ ꯎꯝ ꯑꯗꯣ ꯍꯥꯥ
ꯅꯣꯏ ꯑꯍꯨꯝ ꯂꯩꯕꯗꯣ ꯅꯨꯡꯉꯥꯏꯕ꯭ꯔꯥ ꯍꯥꯏꯕ
ꯍꯣꯏ ꯌꯥꯝ ꯅꯨꯡꯉꯥꯏ ꯑꯩꯈꯣꯏꯗꯤ ꯌꯥꯝ ꯀꯩꯅꯣ ꯑꯍꯝ ꯑꯥ ꯑꯗꯨꯝ ꯐ꯭ꯔꯦꯟꯂꯤ ꯑꯣꯏꯕꯅꯦ ꯑꯩꯈꯣꯏꯗꯤ ꯌꯥꯝ ꯅꯨꯡꯉꯥꯏꯌꯦ
ꯑꯣ ꯑꯣ ꯑꯣ ꯐꯔꯅꯦ ꯐꯔꯦꯅꯦ ꯑꯗꯨꯗꯤ
ꯎꯝ ꯌꯥꯝ ꯐꯕꯅꯤ